ꯍꯜꯂꯣ
ꯑꯁ ꯏꯅꯥꯑꯣꯁꯦ ꯈꯣꯟꯖꯦꯜ ꯇꯥꯗꯕ ꯀꯨꯏꯔꯦꯅ ꯇꯥꯅꯤꯡꯗꯅ ꯇꯧꯔꯛꯏꯅꯤꯅꯦ
ꯎꯝ ꯀꯨꯏꯔꯦ ꯀꯨꯏꯔꯦ ꯏꯌꯥꯝꯕꯒ ꯋꯥꯔꯤ ꯁꯥꯟꯅꯗꯕꯁꯨ
ꯑꯣ ꯆꯥꯛ ꯏꯁꯤꯡꯗꯤ ꯆꯥꯔꯕꯣ
ꯎꯝ ꯆꯥꯛ ꯏꯁꯤꯡꯁꯤ ꯆꯥꯔꯦ ꯉꯁꯤꯗꯤ ꯉꯥ ꯑꯣꯏꯅ ꯇꯧꯔꯦ ꯍꯥꯏꯗꯤ ꯑꯩꯈꯣꯏ ꯃꯥꯅ ꯉꯥ ꯐꯥꯔꯛꯇꯅ ꯉꯥꯁꯤꯗꯤ ꯀꯩ ꯏꯟꯖꯥꯡ ꯆꯥꯔꯒꯦ ꯑꯍꯟꯗꯤ
ꯑ ꯑꯩꯗꯤ ꯑꯩꯈꯣꯏꯗꯤ ꯏꯔꯣꯝꯕ ꯆꯥꯥꯏꯗ ꯀꯨꯏꯔꯦꯗꯥ ꯉꯥꯒꯥꯖꯤ ꯃꯍꯥꯎ
ꯑꯁ ꯉꯥ ꯍꯥꯏꯔꯒꯀꯣ ꯉꯥꯁꯦ ꯑꯍꯥꯎ ꯑꯍꯥꯎꯕ ꯉꯥ ꯂꯩꯀꯣ ꯇꯨꯔꯦꯟꯁꯦ ꯎꯝ ꯆꯥꯎꯍꯦ ꯉꯥ ꯀꯩ ꯈꯔꯥꯎꯕꯤ ꯍꯥꯏꯅ ꯄꯨꯛꯂꯥꯎꯕꯤꯒꯥꯁꯨ ꯍꯥꯏꯅꯩꯍꯦ ꯉꯥ
ꯑꯣ ꯑꯣ ꯍꯣꯏ ꯑꯩꯈꯣꯏꯗꯤ ꯑꯈꯣꯏꯔꯣꯝꯗꯤ ꯈꯔꯥꯎꯕꯤ ꯈꯔꯥꯎꯕꯤ ꯑꯗꯨꯝ ꯀꯧꯋꯦꯅꯦ ꯑꯗꯨꯒ ꯃꯤ ꯑꯇꯣꯝꯄꯠꯂꯣꯝꯗ ꯆꯠꯂꯒꯅ ꯑꯃꯨꯛ ꯄꯨꯛꯂꯥꯎꯕꯤ ꯀꯥꯏꯅꯀꯣ
ꯎꯝ
ꯁꯥꯅꯃꯟꯕꯤ ꯀꯩ ꯍꯥꯏꯕꯁꯨ ꯌꯥꯎꯏꯅꯦ
ꯎꯝ ꯁꯅꯥꯃꯆꯨ ꯀꯥꯁꯨ ꯍꯥꯏꯅ ꯃꯥꯜꯂꯦ ꯍꯥꯎꯋꯦ ꯉꯥꯗꯣ ꯉꯥꯗꯣ ꯑꯍꯥꯎꯋꯦꯗꯤ ꯇꯨꯔꯦꯟꯒꯤ ꯉꯥꯁꯤꯗ ꯍꯦꯛ ꯃꯁꯥꯒꯤ ꯑꯣꯏꯅ ꯃꯍꯧꯁꯥꯒꯤ ꯑꯗꯨꯝ ꯃꯆꯤꯟꯖꯥꯛ ꯆꯥꯖꯔꯒ ꯍꯥꯏꯗꯤ ꯑꯇꯩ ꯑꯇꯩ ꯃꯆꯤꯟꯖꯥꯛ ꯊꯥꯛꯅꯕꯤ ꯈꯣꯠꯅꯕꯤ ꯇꯧꯗ꯭ꯔꯕꯅꯤꯅꯀꯣ
ꯃꯥꯅꯦ ꯃꯥꯅꯦ ꯑꯗꯨꯕꯨꯗꯤ ꯇꯨꯔꯦꯜ ꯉꯥ ꯍꯥꯎꯋꯤ ꯑꯁꯣꯝ ꯀꯩꯅꯣ ꯑꯩꯈꯣꯏꯒꯤ ꯑꯁ ꯄꯥꯠꯂꯝꯗꯒꯤ ꯂꯥꯛꯄ ꯑꯩꯈꯣꯏꯒꯤ ꯐꯥꯔꯝꯗꯒ ꯂꯣꯏꯕ ꯉꯥꯗꯤ ꯆꯥꯕ ꯌꯥꯗꯦꯗ
ꯍꯧꯖꯤꯛꯀꯥꯟꯗꯤ ꯀꯩꯅꯣ ꯌꯥꯝ ꯇꯧꯋꯦ ꯍꯥꯏ ꯃꯆꯤꯟꯖꯥꯛꯁꯦ ꯈꯨꯠꯁꯦꯝꯒꯤ ꯑꯣꯏꯕ ꯌꯥꯝ ꯄꯤꯖꯕꯅ ꯍꯧꯍꯟꯗ꯭ꯔꯦꯕ ꯉꯥꯒꯩꯁꯦ ꯍꯥꯏꯗꯤ ꯃꯍꯧꯁꯥꯒꯤ ꯂꯩꯔꯝꯕꯗꯣ ꯑꯗꯨꯩꯅ ꯄꯤꯖꯗꯤ ꯍꯥꯎꯗꯧꯕ ꯄꯣꯠꯇꯣ ꯑꯝꯇ ꯍꯦꯛ ꯍꯥꯎꯍꯟꯗ꯭ꯔꯦ
ꯀꯩꯅꯣꯒꯤ ꯇꯥꯏꯞ ꯇꯧ ꯃꯥꯜꯂꯦꯅꯦ ꯑꯩꯈꯣꯏꯒꯤ ꯌꯦꯟ ꯕꯣꯏꯂꯔ ꯊꯥ ꯑꯩꯈꯣꯏꯗꯗ ꯊꯥ ꯃꯥꯜꯂꯦꯅꯦ ꯉꯖꯨ
ꯎꯝ ꯑꯗꯨ ꯅ ꯍꯥꯏꯗꯤ ꯉ ꯑꯗꯨ ꯆꯥꯎꯋꯤ ꯁꯥꯡꯉꯤ ꯐꯖꯩ ꯀꯥꯏꯅ ꯂꯩꯔꯨꯕꯗ ꯊꯣꯡꯀꯥꯟꯗꯅ ꯍꯦꯛ ꯏꯁꯤꯡ ꯉꯥꯛꯇ ꯍꯦꯛ ꯊꯣꯛꯄ
ꯍꯣꯢ ꯍꯣꯏ ꯇꯧꯔꯤꯅꯤꯅꯦ ꯑꯩꯈꯣꯏꯒꯤ ꯉꯥꯒ ꯇꯥꯎꯕꯗꯒ ꯉꯥꯒ ꯄꯣꯡ ꯄꯣꯡ ꯀꯥꯏꯕꯤꯗꯣ ꯃꯁꯥ ꯇꯁꯜꯂꯨ ꯌꯥꯗꯕꯅꯦꯕ
ꯑꯁ ꯑꯗꯨꯅꯤꯅꯦ ꯍꯧꯖꯤꯛꯀꯥꯟꯁꯦ ꯍꯥꯏꯗꯤ ꯆꯥꯒꯦ ꯊꯛꯀꯦ ꯄꯩꯁꯥ ꯂꯩꯔꯁꯨ ꯑꯐꯕ ꯄꯣꯠ ꯐꯪꯗꯦ ꯑꯗꯨꯅꯤ
ꯍꯧꯖꯤꯛ ꯍꯧꯖꯤꯛ ꯃꯇꯝꯁꯨ ꯌꯥꯝ ꯂꯨꯔꯦꯗ ꯆꯥꯕ ꯊꯛꯄꯁꯨ ꯆꯦꯛ ꯉꯥꯡꯅꯕꯁꯨ ꯌꯥꯗꯦ ꯑꯗꯩꯗꯤ ꯑꯁ ꯎꯝ ꯇꯧꯔꯤꯁꯤ ꯁꯨꯝ ꯌꯦꯡ ꯋꯥ ꯑꯩꯈꯣꯏꯅꯒ ꯌꯦꯟꯖꯥꯡ ꯑꯍꯥꯎꯕ ꯆꯥ ꯉꯁꯤꯗꯤ ꯌꯦꯟ ꯆꯥꯁꯤ ꯈꯔꯒ ꯣꯖꯦ ꯐ ꯆꯥꯗꯅꯤꯕ
ꯎꯝ
ꯃꯕꯣꯏꯂꯔꯁꯤꯁꯨ ꯊꯥꯛꯕ ꯅꯨꯃꯤꯠ ꯅꯤꯐꯨ ꯃꯉꯥꯅꯤꯗ ꯆꯥꯎꯅꯕꯅꯤꯅ ꯃꯣꯏꯗ ꯊꯥꯛꯕ ꯃꯌꯥꯝ ꯄꯤꯖꯔꯤꯕ ꯃꯌꯥꯝꯗꯣ ꯌꯦꯟꯗꯣ ꯃꯄꯨꯡ ꯐꯥꯗꯤ ꯆꯥꯎꯔꯛꯑꯦꯕꯨ ꯑꯗꯣ ꯑꯩꯈꯣꯏꯅ ꯏꯁꯥꯗ ꯆꯥꯥꯁꯟꯕꯗꯗꯤ ꯀꯩꯁꯨ ꯑꯐꯕꯗꯤ ꯑꯣꯏꯔꯔꯣꯏꯕ
ꯒꯨꯝꯕ ꯃꯩꯇꯩ ꯌꯦꯟ ꯌꯥꯒꯅ ꯀꯦꯖꯤ ꯑꯃ ꯃꯈꯥꯏꯒ ꯇꯥꯕ ꯂꯩꯗꯅ ꯄꯤꯅꯒ ꯑꯗꯨꯝꯕꯗꯨꯅ ꯌꯥꯝꯅ ꯍꯥꯎꯕ ꯍꯦꯜꯂꯦꯕ ꯑꯦ ꯑꯁ ꯈꯖꯤꯛꯇꯒꯤ ꯍꯦꯟꯕ ꯅꯠꯇꯦꯗ ꯃꯌꯥꯝ ꯍꯦꯜꯂꯦꯗ
ꯌꯥꯝ ꯍꯦꯜꯂꯤꯗ ꯃꯍꯤꯗ ꯆꯔꯁꯨ ꯀꯣ ꯍꯥꯏꯗꯤ ꯍꯧꯖꯤꯛꯁꯤꯅ ꯃꯤ ꯏꯁꯤꯡꯗꯤ ꯌꯥꯝꯈꯠꯂꯛꯏꯗꯣ ꯑꯗꯨꯅ ꯃꯌꯥꯝꯁꯤꯒꯤ ꯄꯣꯊꯣꯛꯀꯤ ꯌꯥꯎ ꯌꯥꯎꯗꯕ ꯀꯅ ꯈꯔ ꯈꯔ ꯌꯥꯝ ꯄꯨꯕ ꯌꯥꯕ ꯄꯣꯠꯊꯣꯛ ꯌꯦꯡꯉ ꯇꯧꯔꯛꯄꯗꯕꯣ
ꯑꯥ
ꯑꯗꯨꯝ ꯕꯣꯏꯂꯔꯒꯨꯝꯕ ꯑꯗꯨꯗꯤ ꯌꯥꯝ ꯊꯨꯅ ꯆꯥꯎꯕ ꯌꯥꯕ ꯃꯔꯣꯟ ꯃꯔꯣꯟ ꯂꯣꯏꯕ ꯌꯥꯕ ꯄꯣꯠꯅꯤꯅ ꯃꯌꯥꯝꯒꯤ ꯀꯣꯟꯅꯅꯕ ꯇꯧꯔꯛꯏꯕ ꯃꯤꯅꯤ
ꯑꯗꯨꯒꯤꯅꯦ ꯑꯗꯣ ꯑꯁ ꯑꯩꯗꯤ ꯕꯣꯏꯂꯔꯗꯒꯤꯗꯤ ꯌꯦꯟ ꯍꯥꯏꯕꯗꯒꯤꯗꯤ ꯀꯩꯅꯣꯅ ꯍꯥꯎꯋꯤꯗ ꯍꯥꯏꯗꯤ ꯉꯥꯁꯤꯀꯣ ꯑꯗꯤ ꯎ ꯉꯥꯅ ꯍꯦꯜꯂꯤꯇ ꯌꯥꯝ ꯍꯥꯎꯕ ꯑꯩ ꯋꯥꯈꯜꯗꯗꯤꯀꯣ
ꯍꯥꯏꯔꯗꯤ ꯑꯩꯈꯣꯏꯒꯤ ꯅꯅꯥ ꯄꯔꯣꯝꯗꯣ ꯑꯩꯈꯣꯏ ꯃꯥꯍꯣꯏꯗꯤ ꯀꯌꯥ ꯍꯩꯅꯗꯦꯕ ꯄꯣꯔꯣꯝꯁꯦ ꯀꯩꯅꯣꯗ ꯑꯩꯈꯣꯏ ꯆꯦ ꯒꯥꯏꯗꯤ ꯂꯤꯟ ꯃꯥꯜꯂꯤ ꯃꯁꯛꯇꯣ ꯀꯥꯏꯅꯀꯣ ꯄꯣꯔꯣꯃꯒ ꯀꯩꯅꯣꯒ ꯍꯋꯥꯏ ꯊꯔꯥꯛꯀ ꯊꯣꯡꯕꯩ ꯃꯍꯥꯎꯁꯤꯗꯤ ꯑꯗꯨꯗꯤ ꯀꯥꯎꯐꯝꯝꯗꯤꯦꯍꯦ ꯑꯩꯈꯣꯏ ꯕꯣꯡꯅ ꯊꯣꯡꯕ ꯍꯥꯏꯇꯥꯔꯦꯅꯦ
ꯎꯝ
ꯌꯥꯝ ꯍꯥꯎꯋꯦꯕ ꯑꯗꯩꯗꯤ ꯑꯗꯨꯝ ꯑꯩꯗꯤ ꯑꯗꯨꯝ ꯉꯥ ꯆꯥꯅꯤꯡ ꯇꯥꯔꯒꯗꯤ ꯏꯁꯥꯒꯤ ꯑꯩꯈꯣꯏ ꯌꯨꯝꯒꯤ ꯄꯨꯈ꯭ꯔꯤꯗꯒꯤ ꯑꯗꯨꯝ ꯑꯩꯅ ꯀꯨꯝꯊꯖꯔꯒꯝ ꯐꯥꯕ ꯂꯨꯍꯨꯝ ꯇꯥꯡꯕꯅꯤ ꯈꯪꯗꯦ ꯈꯨꯗꯣꯝꯕꯅꯤ ꯈꯪꯗꯦ ꯑꯗꯨꯅ ꯄꯨꯈ꯭ꯔꯤꯒꯤ ꯉꯥ ꯊꯥꯗꯕꯕꯁꯤ ꯍꯥꯎꯋꯤꯗꯅ
ꯃ ꯆꯥꯛ ꯑꯩꯈꯣꯏꯅꯒ ꯑ ꯂꯧꯕꯨꯛ ꯇꯒꯤ ꯁꯖꯤꯛ ꯈꯤꯇꯪꯒ ꯐꯥꯜꯂꯒ ꯊꯥꯗꯕꯤꯔꯒꯀꯣ ꯁꯤꯡꯒꯣꯛꯀ ꯗꯔ ꯃꯅ ꯆꯥꯕꯗꯤ ꯑꯗꯨꯃꯥꯏꯅ ꯊꯥꯛꯄ ꯀꯥꯟꯗ ꯌꯥꯝ ꯍꯥꯎꯋꯦꯕ
ꯅꯥꯄꯤ ꯆꯥꯕꯤ ꯀꯥꯏꯁꯦ ꯑꯩꯈꯣꯏꯒꯤ ꯌꯦꯟꯗꯦꯝꯒꯤ ꯃꯅꯥ ꯀꯩꯗꯣ
ꯑꯥ
ꯑꯗꯨꯗ ꯊꯥꯗꯔꯕ ꯃꯣꯏꯅ ꯆꯥꯕ ꯌꯦꯡ ꯅꯨꯡꯉꯥꯏ ꯀꯖꯥꯠꯅꯤꯅ ꯄꯨꯈ꯭ꯔꯤꯗꯒ ꯄꯔꯦꯡ ꯄꯔꯦꯡ ꯆꯥꯔꯒ ꯆꯥꯕꯗꯣ ꯍꯥꯏꯗꯤ ꯑꯗꯨꯝ ꯍꯥꯎꯁꯨ ꯍꯥꯎꯔꯦ ꯗꯦꯀꯣꯔꯦꯁꯟꯒꯤ ꯑꯣꯏꯅ ꯊꯝꯃꯁꯨ ꯑꯗꯨꯝ ꯃꯤꯠ ꯅꯨꯡꯉꯥꯏꯌꯦꯕ ꯌꯦꯡꯕꯣ ꯉꯥꯡꯊꯣꯛꯑꯒ ꯌꯦꯡꯕꯣ
ꯑꯣ ꯍꯣꯏꯣꯏ ꯋꯥꯈꯜ ꯌꯥꯝ ꯅꯨꯡꯉꯥꯏꯕꯗꯣ ꯐꯝꯃꯒ ꯍꯥꯏꯐꯦ ꯌꯦꯡꯀꯥꯟꯗ ꯑꯗꯨ ꯀꯩꯅꯣ ꯇꯧꯁꯦ ꯎꯝ ꯌꯦ ꯊꯒ ꯍꯧꯖꯤꯕꯨꯣ ꯎ ꯀꯔꯤꯗꯅꯈꯤꯅꯩ
ꯐ꯭ꯔꯤ ꯊꯣꯡꯕꯕ
ꯌꯦꯟ ꯊꯣꯡꯄ ꯉ ꯊꯣꯛꯍꯁꯦ
ꯌꯦꯟ ꯊꯣꯡꯕ ꯉꯥ ꯊꯣꯡꯕ ꯍꯥꯏꯁꯦ ꯀꯩꯅꯣꯩꯁꯦ ꯃꯥꯒꯤ ꯈꯨꯊꯣꯡ ꯈꯨꯊꯣꯡꯁꯨ ꯇꯣꯡꯉꯥꯂꯦ ꯑꯗꯩꯗꯤ ꯃꯥꯒꯤ ꯃꯁꯂꯥꯁꯨ ꯇꯣꯡꯉꯥꯜꯂꯦ ꯍꯥꯏꯗꯤ ꯑꯩꯈꯣꯏꯅ ꯌꯦꯟ ꯊꯣꯡꯕꯗꯗꯤ ꯑꯗꯨꯝ ꯍꯥꯏꯗꯤ ꯉꯧꯕꯒꯤ ꯄ꯭ꯔꯣꯁꯦꯁꯄꯨꯗꯤ ꯑꯗꯨꯝ ꯃꯥꯟꯅꯗꯣꯏꯅꯦꯕ ꯑꯗꯨꯝ ꯊꯥꯎ ꯉꯧꯕ ꯈꯣꯠꯄ ꯂꯄꯥ ꯂꯣꯏꯅ ꯋꯥ
ꯎꯝ
ꯑꯗꯨ ꯑꯩꯈꯣꯏꯒꯤ ꯉꯥꯒꯤ ꯃꯆꯥ ꯇꯣꯉꯥꯟꯅ ꯊꯣꯛꯏꯗꯅ
ꯎꯝ
ꯑꯗꯩꯗꯤ ꯌꯦꯟ ꯊꯣꯡꯉꯗꯤ ꯍꯤꯡ ꯍꯥꯞꯄ ꯊꯣꯡꯕ ꯍꯥꯏꯁꯦ ꯍꯥꯎꯇꯦꯕ ꯀꯩꯅꯣꯗ ꯉꯥꯗꯗꯤ ꯑꯗꯨꯝ ꯍꯤꯡ ꯌꯥꯝꯗꯕꯤꯗ ꯈꯔ ꯑꯗꯨꯝ ꯊꯥꯖꯠ ꯌꯥꯏ ꯃꯍꯥꯎ ꯍꯦꯟꯅ ꯂꯩꯅꯕ ꯑꯣ ꯈꯪꯗꯦ ꯍꯧꯖꯤꯛꯀꯥꯟꯗꯤ ꯍꯣꯇꯦꯜꯁꯤꯡꯗ ꯑꯩꯈꯣꯏꯒꯤ ꯑꯆꯤꯅꯤ ꯃꯣꯇꯣꯔ ꯍꯥꯏꯕ ꯈꯩꯅ ꯑꯗꯨꯝ ꯍꯥꯞꯅꯔ ꯃꯥꯜꯂꯦꯅꯦ
ꯀꯔꯤ ꯀꯔꯤꯕ ꯆꯗ
ꯑꯣꯇꯣꯔ ꯍꯥꯏꯕ꯭ꯔꯥ ꯑꯃ ꯂꯩ ꯃꯥꯜꯂꯦ ꯃꯔꯤꯔꯣꯝꯗꯤ ꯄꯨꯁꯤꯜꯂꯛꯄ ꯑꯃ
ꯈꯪꯕ ꯑꯃꯨꯛꯇ ꯉ ꯑꯁꯤꯅꯕꯨ ꯑꯍꯥꯟꯕ ꯇꯥꯏꯗ ꯑꯩꯗꯤ
ꯑꯗꯨꯒꯤ ꯑꯃ ꯂꯩꯌꯦ ꯑꯩꯈꯣꯏꯒꯤ ꯀꯩꯅꯣ ꯆꯤꯅꯤ ꯃꯥꯟꯗꯣꯏꯅꯦ ꯃꯁꯛꯁꯦ
ꯑꯥ
ꯑꯗꯨ ꯑꯩꯈꯣꯏ ꯆꯥꯕꯗ ꯃꯍꯥꯎ ꯂꯩ ꯀꯥꯏꯅꯀꯣ
ꯑꯥ
ꯑꯩꯅ ꯈꯪꯉꯛꯁꯦ ꯀꯃꯥꯏꯅ ꯇꯧꯒꯦꯗ ꯑꯩꯈꯣꯏꯒꯤ ꯑꯩꯈꯣꯏ ꯃꯌꯥꯏꯃꯣꯏꯒꯤ ꯗꯨꯀꯥꯟ ꯐꯝꯃꯦꯕ ꯄꯆꯅ ꯊꯕꯥ ꯇꯔꯤꯅꯦ
ꯑꫭ
ꯑꯗꯩꯗ ꯑꯩꯅꯗꯤ ꯆꯤꯅꯤꯅꯦꯅ ꯆꯥꯥꯁꯜꯂꯨꯕ ꯑꯗꯨꯒ ꯍꯦꯠꯇ ꯐꯨꯝ ꯌꯥꯛꯇꯅꯨꯀꯣ
ꯎꯝ
ꯑꯗ ꯑꯖꯤꯅꯤ ꯃꯣꯇꯣꯔꯑꫭꯏꯗꫭ ꯑꯣꯏ ꯂꯩꯔꯝꯃꯦ ꯌꯥꯝ ꯐꯠꯇꯦꯕ ꯑꯗꯨꯗ ꯃꯍꯥꯎꯗꯤ ꯂꯩꯍꯟꯕ ꯍꯥꯏꯇꯥꯔꯦꯅꯦ ꯏꯟꯖꯥꯡꯗ ꯒꯥꯏꯗꯤ ꯑꯗꯨꯒ ꯏꯁꯥꯗꯗꯤ ꯌꯥꯝ ꯐꯠꯇꯕ ꯑꯣꯏꯕ
ꯑꯗꯨ ꯅꯪꯅ ꯍꯥꯏꯖꯦ ꯑꯩꯈꯟꯕꯗ ꯍꯦꯟꯖꯃꯨꯛ ꯑꯗꯨꯒ ꯃꯥꯟꯅꯅꯕꯖꯠꯂ
ꯀꯔꯤ ꯃꯃꯤꯡꯑꯕ
ꯍꯦꯟꯖꯟꯃꯨꯛ ꯍꯦꯟꯖꯟꯃꯨꯛ ꯆꯤꯅꯤꯗꯧꯅ ꯂꯪꯊ꯭ꯔꯤꯛꯀ ꯂꯪꯉ ꯃꯔꯨ ꯃꯔꯨꯒ ꯑꯣꯏꯔꯒ ꯍꯦꯟꯖꯟꯃꯨꯛ ꯑꯅꯤ ꯑꯃ ꯂꯩꯕꯅꯦꯕ
ꯑꯣ ꯑꯗꯨꯒꯁꯨ ꯍꯥꯏꯐꯦꯠ ꯃꯥꯟꯅꯔꯝꯕ ꯌꯥꯏ ꯍꯧꯖꯤꯛꯀꯤꯅ ꯑꯖꯤꯅꯤ ꯃꯣꯇꯣꯔ ꯍꯥꯏꯕꯅꯤ ꯑꯃ ꯂꯩꯕꯅꯤ ꯃꯣꯔꯦꯔꯣꯝꯒꯤ ꯅꯪ ꯍꯥꯏꯗꯨꯣ ꯀꯩꯔꯣꯝꯒꯤ ꯁꯥꯏꯠ ꯑꯣꯏꯗꯣꯏꯅꯣ
ꯎꯝ ꯑꯩꯅ ꯍꯥꯏꯖꯦ ꯃꯣꯔꯦꯔꯣꯝꯗꯖꯨ ꯄꯨꯊꯣꯛꯏ ꯑꯃꯔꯣꯝꯗ ꯑꯗꯨꯝ ꯂꯥꯛ ꯃꯥꯜꯂꯤꯗ ꯑꯗꯨꯗꯣ ꯊꯥꯏꯅ ꯑꯩꯅ ꯑꯉꯥꯡ ꯑꫭꯏꯔꯤ ꯀꯥꯟꯗ ꯊꯦꯡꯅꯒꯤꯕ ꯍꯥꯏꯇꯥꯔꯦ
ꯎꯝ ꯑꯩꯅ ꯍꯧꯖꯛ ꯍꯥꯏꯗꯨꯗꯤ ꯃꯣꯔꯦꯔꯣꯝꯗꯒꯤ ꯄꯨꯁꯜ ꯄ꯭ꯔꯣꯕ꯭ꯂꯦꯝꯖꯤꯅ ꯑꯩꯈꯣꯏꯒꯤ ꯃꯦꯟꯃꯥꯔꯅ ꯁꯥꯕ ꯄꯣꯠꯅꯦꯕ
ꯑꯣ-ꯑꫭ-ꯑꫭ
ꯃꯅꯤꯄꯨꯔꯗ ꯁꯥꯕꯄꯣꯠ ꯅꯠꯇꯦꯕ
ꯑꯣ
ꯪꯈꯪꯗꯦꯅꯦ ꯍꯧꯖꯤꯛꯀꯥꯟꯁꯦ ꯆꯤꯟꯖꯥꯛꯁꯦ ꯆꯥꯕꯗ ꯌꯥꯝ ꯆꯦꯛꯁꯤꯟꯗꯕ ꯌꯥꯗ꯭ꯔꯦꯅꯦ
ꯃꯥ ꯃꯥꯅꯤ ꯏꯁꯥꯅ ꯍꯥꯏꯗꯤ ꯆꯤꯟꯖꯥꯛꯁꯤ ꯈꯜꯂ ꯏꯁꯥ ꯐꯅ ꯂꯩꯒꯦ ꯍꯥꯏꯗꯤ ꯆꯤꯟꯖꯥꯛꯁꯤ ꯉꯥꯛꯅ ꯆꯠꯇꯕ ꯌꯥꯗ꯭ꯔꯦꯕ
ꯎꯝ ꯅꯣꯏ ꯍꯤꯡꯒꯣꯜ ꯅꯣꯏꯗꯤ ꯆꯥꯎꯅ ꯂꯩꯗꯥꯏꯅꯦ ꯍꯤꯡꯒꯣꯜꯖꯨ
ꯅꯤ ꯍꯤꯡꯒꯣꯜꯗꯨꯕꯨꯗꯤ ꯑꯩꯈꯣꯏꯗꯤ ꯃꯅꯥ ꯃꯁꯤꯡ ꯊꯥꯗꯅ
ꯃꯅꯥ ꯃꯁꯤꯡꯖꯦ ꯀꯔꯤ ꯀꯔꯤ ꯀꯔꯤ ꯊꯥꯔꯤ
ꯑꯁ ꯃꯇꯝ ꯃꯇꯝꯒꯤ ꯃꯇꯨꯡꯏꯟꯅ ꯍꯧꯖꯤꯛꯇꯤ ꯁꯥꯒꯠꯂꯛꯄꯅꯤꯅ ꯊꯕꯤꯒꯨꯝꯕ ꯑꯗꯒꯤꯗꯤ ꯃꯥꯏꯔꯦꯟ, ꯇꯣꯔꯕꯣꯠ, ꯆꯨꯖꯥꯛ
ꯅꯣꯏ ꯅꯣꯏꯗꯤ ꯑꯗꯨꯝ ꯍꯥꯏꯕꯗꯤ ꯏꯁꯥꯒꯤ ꯎꯝ ꯂꯩꯇꯅ ꯏꯁ ꯏꯁꯥꯒꯤ ꯌꯣꯟꯖꯅꯕꯗꯨꯗꯤ ꯈꯤꯇꯪ ꯀꯩꯅꯣ ꯄꯨꯊꯣꯛꯇꯕ ꯌꯥꯗꯦꯗꯣ ꯄꯣꯊꯣꯛꯃꯌꯥꯝꯅ ꯑꯗꯤ ꯌꯣꯟꯅꯕ ꯄꯨꯊꯣꯛ ꯄꯨꯔꯥ ꯅꯠꯇ꯭ꯔꯒ ꯑꯗꯨꯝ ꯌꯨꯝꯗꯩ ꯁꯥꯖꯟꯅꯕ ꯇꯧꯕ꯭ꯔꯥ ꯀꯃꯥꯏ
ꯎꯝ ꯑꯩꯈꯣꯏꯗꯣ ꯌꯣꯟꯅꯕꯖꯨ ꯄꯨꯊꯣꯛꯑꯦ ꯑꯗꯨꯒ ꯌꯨꯝꯒꯤꯖꯨ ꯑꯗꯨꯝ ꯆꯥꯅꯕ ꯀꯣ ꯍꯥꯏꯗꯤ ꯑꯩꯈꯣꯏ ꯂꯣꯏꯅ ꯊꯝꯃꯤꯅꯦꯕ ꯁꯦꯝꯃ ꯁꯥꯔꯒ ꯍꯥꯏꯗꯤ ꯑꯁ ꯑꯗꯣ ꯑꯩꯈꯣꯏꯅ ꯌꯣꯜꯂꯤꯁꯤꯗꯤ ꯍꯧꯖꯤꯛꯀꯥꯟꯒꯤ ꯃꯅꯥ ꯃꯁꯤꯡꯗ ꯇꯤꯍꯥꯠ ꯇꯤꯥꯛ ꯍꯥꯞꯄꯗꯨꯗꯤ ꯌꯥꯝ ꯍꯥꯞꯄ ꯅꯠꯇꯦꯗ ꯑꯩꯈꯣꯏꯒꯤ ꯁꯟ ꯂꯩꯗꯅ
ꯎꯝ
ꯁꯟꯊꯤ ꯁꯩꯌꯨꯡ ꯁꯟꯗꯨꯗꯒꯤ ꯁꯟꯊꯤ ꯁꯩꯌꯨꯡ ꯁꯨꯝꯕꯁꯦ ꯁꯤꯖꯤꯟꯅꯔꯒ ꯇꯧꯕꯅꯤꯅ ꯀꯩꯝꯇ ꯍꯥꯏꯗꯤ ꯃꯍꯧꯁꯥꯒꯤ ꯈꯨꯠꯁꯒꯤ ꯑꯣꯏꯕ ꯍꯥꯔꯗꯨꯣꯁꯨ ꯍꯥꯞ ꯍꯥꯞꯇ꯭ꯔꯦꯕ ꯑꯩꯈꯣꯏꯒꯤꯗꯤ
ꯑꯗꯨ ꯐꯩꯌꯦ ꯑꯗꯣ ꯆꯥꯕꯁꯨ ꯐꯗꯣꯏꯅꯦ ꯑꯗꯣ
ꯃꯥꯅꯤ ꯃꯥꯅꯤ ꯁꯤꯅ ꯍꯥꯏꯗꯤ ꯑꯩꯈꯣꯏꯒꯤ ꯂꯩꯔꯤꯕ ꯏꯃꯥ ꯄꯕꯥꯕꯨꯡꯅꯁꯨ ꯌꯥꯗꯦꯕ ꯑ ꯍꯔ ꯍꯥꯞꯄ ꯀ ꯃꯤ ꯑꯣꯏꯗ ꯃꯁꯥ ꯁꯣꯛꯈꯤꯗꯣꯏ ꯁꯔꯨꯛ ꯑꯩꯈꯣꯏꯅ ꯁꯦꯡꯅ ꯄꯨꯊꯣꯛꯆꯔꯒ ꯄꯤꯛꯆꯔꯁꯨ ꯃꯍꯥꯎꯔꯤꯅ ꯍꯥꯏꯗꯤ ꯃꯌꯥꯝ ꯆꯥꯎꯕꯒ ꯑꯗꯨ ꯗꯤ ꯆꯥꯎꯗ꯭ꯔꯦꯕꯀꯣ ꯛꯀꯟ ꯍꯥꯔ ꯍꯥꯞꯕꯒꯗꯤ ꯈꯦꯠꯅꯩ ꯃꯍꯧ ꯈꯨꯠꯁꯦꯝꯒꯤ ꯍꯥꯔꯒ ꯃꯍꯧꯁꯥꯒꯤ ꯇꯧꯕꯒ ꯈꯦꯠꯅꯗ꯭ꯔꯥ
ꯃꯁꯛ ꯃꯆꯨ ꯌꯥꯝ ꯈꯦꯠꯅꯕꯅꯤꯅ
ꯑꯗꯨ ꯈꯦꯠꯅꯕ ꯑꯩꯈꯣꯏꯗꯤ ꯑꯗꯨꯝꯕꯗꯤ ꯇꯧꯗ꯭ꯔꯦ ꯑꯗꯨꯝ ꯑꯩꯈꯣꯏ ꯌꯣꯟꯕꯨꯗꯤ ꯌꯣꯜꯂꯦ ꯕꯖꯥꯔꯗꯒ ꯑꯗꯨꯗꯒꯤ ꯑꯩꯈꯣꯏꯗꯤ ꯑꯗꯨꯒꯤ ꯄꯣꯠꯇ ꯌꯣꯟꯒꯦꯅ ꯕꯖꯥꯔꯒꯨꯝ ꯄꯨꯊꯣꯛꯎꯕꯁꯦ
ꯎꯝ
ꯍꯥꯏꯗꯤ ꯑꯦ ꯄꯣꯔꯛꯄꯒ ꯍꯥꯏꯗꯤ ꯃꯤꯉꯥꯏꯁꯦ ꯈꯪꯕ꯭ꯔꯥ ꯈꯪꯗꯦ ꯑꯩꯈꯣꯏꯅ ꯄꯨꯊꯣꯔꯛꯄ ꯑꯩꯈꯣꯏꯅ ꯍꯥꯏꯒꯗ꯭ꯔꯥ ꯑꯗꯨꯝ ꯇꯞ ꯇꯞ ꯂꯥꯛꯅꯈꯤꯕ ꯍꯥꯏꯇꯥꯔꯦ ꯄꯣꯠꯁꯦ ꯍꯥꯏꯗꯤ ꯃꯤꯒꯤꯗꯤ ꯄꯨꯡ ꯑꯃ ꯑꯅꯤ ꯆꯪꯉ ꯌꯣꯟꯕꯗꯣ ꯑꯩꯈꯣꯏꯒꯤꯗꯤ ꯃꯤꯅꯤꯠ ꯃꯉꯥ ꯇꯔꯥꯗꯔ ꯑꯗꯨꯝ ꯂꯣꯏꯈꯤꯕꯒꯤ ꯃꯑꯣꯡꯗ ꯍꯥꯏꯗꯤ ꯃꯤꯁ ꯀꯣꯡ ꯂꯥꯎꯝꯗ ꯂꯧꯈꯤꯕ ꯍꯦꯛꯇ
ꯃꯤꯅꯁꯨ ꯈꯗꯤ ꯈꯪꯅꯤ ꯈꯪꯕꯅꯤꯗ ꯃꯁꯛ ꯃꯆꯁꯨ ꯌꯥꯝ ꯐꯖꯕ ꯄꯣꯠꯁꯤꯗꯤ ꯆꯥꯕꯤꯔꯅꯨ ꯍꯥꯏꯅꯤ ꯀꯩꯅꯣ
ꯑꯥ
ꯑꯗꯨꯗꯤ ꯍꯧꯖꯤꯛꯀꯥꯟꯁꯤꯅꯅꯦꯕ ꯍꯥꯏꯕꯗꯤ ꯤꯂꯥꯏꯗ ꯍꯥꯞꯄ ꯈꯣꯠꯂꯒ ꯄꯨꯊꯣꯔꯛꯄꯅꯤꯅꯀꯣ
ꯑ
ꯑꯗꯨꯒ ꯍꯥꯏꯗꯤ ꯃꯤ ꯇꯤꯟꯗꯤ ꯌꯥꯝꯈꯠꯂꯛꯏꯗꯣ ꯌꯦ ꯂꯝꯒꯤ ꯄꯥꯛ ꯆꯥꯎꯒꯤ ꯍꯦꯟꯒꯠꯂꯛꯄꯣꯠꯇꯦ ꯑꯗꯨꯅ ꯃꯌꯥꯝꯁꯤꯒꯤ ꯀꯣꯟꯅꯅꯕ ꯍꯣꯠꯅꯕꯗ ꯑꯗꯨꯗꯩ ꯃꯣꯏꯁꯨ ꯁꯦꯟꯗꯣꯡꯒꯤ ꯇꯧꯗ ꯌꯥꯗꯕꯅꯤꯅꯀꯣ ꯑꯗꯨꯝ ꯇꯧꯖꯔꯤꯕꯖꯥꯠꯅꯤꯅ ꯁꯤ ꯌꯥꯝꯀꯨꯔꯅ ꯅꯅꯥ ꯎꯛꯖ ꯇꯦ
ꯃꯥꯅꯤ ꯃꯥꯅꯤ ꯏꯕ ꯌꯥꯗꯦꯒꯤꯗꯤ ꯄꯨꯊꯣꯛꯏꯕ ꯀꯥꯎ ꯃꯤꯅ ꯑꯗꯨ ꯀ꯭ꯌꯥ ꯇꯥꯗꯅꯣ
ꯅꯪꯅ ꯍꯥꯏꯕ ꯀꯩꯅꯣꯗꯣ ꯉꯁꯥꯏꯒꯤ ꯑꯩꯈꯣꯏꯒꯤ ꯁꯟꯒꯤ ꯁꯟꯊꯤ ꯈꯪꯗꯦ ꯑꯗꯨꯃꯥꯏꯅ ꯏꯁꯥ ꯁꯦꯝꯖꯕ ꯍꯥꯔ ꯍꯥꯏꯇꯥꯔꯦꯅꯦ ꯑꯐꯕ ꯍꯥꯔ ꯑꯗꯨ ꯃꯥꯏꯅ ꯑꯗꯨꯝꯕ ꯁꯦꯝꯖꯕ ꯉꯝ ꯇꯥꯔꯒꯗꯤ ꯌꯥꯝ ꯐꯕꯖꯥꯠꯅꯤꯗ
ꯁꯤꯅꯤ ꯌꯥꯝ ꯐꯕ ꯍꯦꯂꯗ ꯍꯦꯜꯂꯤꯗꯤ ꯁꯤꯗꯤ ꯀꯩꯁꯨ ꯁꯨꯅꯤꯌꯥ ꯂꯩ ꯏꯇꯦ ꯆꯥꯡꯂ ꯏꯇꯦꯕ
ꯃꯥꯅ ꯀꯦꯃꯤꯀꯦꯜ ꯁꯤꯖꯤꯟꯅꯕꯒꯤ ꯃꯍꯨꯠꯇꯀꯣ
ꯎꯝ
ꯍꯥꯏꯗꯤ ꯄꯣꯠꯊꯣꯛ ꯁꯨꯕꯗꯨ ꯐꯅꯦꯕ ꯑꯗꯨꯝ ꯈꯪꯉꯦꯕ ꯂꯩꯕꯥꯡ ꯂꯩ ꯍꯥꯎꯒꯦ ꯂꯩꯍꯜꯂꯥꯅꯤ ꯔꯤꯀꯤ ꯍꯥꯔ ꯍꯥꯞꯈꯤꯕꯗꯨꯗꯤ ꯑꯃꯨꯛ ꯍꯥꯥꯞꯈꯤꯕꯗ ꯃꯊꯪ ꯆꯍꯤꯗꯗꯤ ꯑꯗꯨꯗꯩꯅ ꯍꯥꯞꯆꯠ ꯍꯥꯞꯇꯕ ꯌꯥꯔꯔꯣꯏꯕ
ꯑꯣ
ꯑꯗꯩꯗꯤ ꯄꯣꯊꯣꯛꯇꯨꯝ ꯑꯣꯏꯗꯩꯅꯦꯕ ꯑꯣ ꯐꯔꯦ ꯐꯔꯦ ꯑꯗꯨꯗꯤ ꯑꯃꯨꯛ ꯇꯧꯔꯛꯀꯦ ꯏꯅꯥꯎꯕ ꯋꯥꯔꯤ ꯁꯥꯟꯅꯁꯦ ꯈꯔ ꯈꯔ ꯅꯨꯡꯉꯥꯏꯅꯤ ꯋꯥꯈꯜ ꯂꯧꯁꯤꯡ ꯊꯣꯛꯏꯅꯦ
ꯑꯣ ꯍꯣ ꯍ ꯗꯨ
ꯊꯃꯦ ꯊꯃꯦ